ꯇꯥꯔꯨꯒꯦ
ꯇꯥꯔꯦ ꯇꯥꯔꯦ
ꯍꯧꯖꯤꯛꯀꯥꯟꯁꯤꯕꯨ ꯅꯨꯡꯉꯥꯏꯕꯤꯔꯤꯕ꯭ꯔꯣ ꯀꯃꯥꯏ ꯀꯃꯥꯏꯅ ꯄꯥꯜꯂꯤꯒꯦ ꯃꯇꯝꯁꯤꯕꯨ ꯀꯃꯥꯏꯅ ꯂꯦꯟꯕꯤꯔꯤꯒꯦ
ꯃꯇꯝꯁꯦ ꯃꯇꯝꯁꯦ ꯂꯦꯟꯐꯝ ꯈꯪꯗꯗꯅ ꯇꯨꯝꯃꯒ ꯈꯥꯡꯉꯦ ꯍꯥꯏꯇꯥꯔꯦꯀꯣ ꯍꯧꯖꯤꯛꯀꯥꯟ ꯆꯠꯊꯣꯛ ꯈꯣꯊꯣꯛꯄꯁꯨ ꯅꯨꯡꯁꯥ ꯁꯥꯕꯅꯤꯅ ꯆꯠꯊꯣꯛꯅꯤꯡꯗꯦ ꯗꯣ ꯑꯗꯨ ꯍꯥꯏꯔꯒ ꯅꯪ ꯁꯨꯝ ꯍꯧꯖꯤꯛꯀꯥꯟꯁꯤꯕꯨ ꯀꯣꯏꯅꯤꯡꯗ꯭ꯔꯣ ꯍꯥꯏꯗꯤ ꯀꯥꯏ ꯀꯥꯏ ꯍꯥꯏꯗꯤ ꯀꯥꯡ ꯃꯇꯝꯁꯨ ꯌꯧꯁꯤꯜꯂꯛꯇꯣꯏꯅꯣ ꯍꯧꯖꯛꯇꯤ ꯊꯝꯕꯜꯁꯨ ꯌꯥꯝ ꯁꯥꯠ ꯂꯦ ꯑꯗꯨꯒ ꯁꯨꯝ ꯈꯣꯡꯖꯣꯝ ꯅꯨꯡꯁꯨ ꯊꯪꯕꯥꯜ ꯌꯥꯝ ꯁꯥꯠꯂꯝꯗꯧ ꯃꯥꯜꯂꯦ ꯑꯗꯣ ꯑꯩꯗꯤ ꯂꯣꯛꯇꯥꯛꯀꯨꯝꯕ ꯌꯥꯝ ꯆꯠꯅꯤꯡꯉꯦ ꯍꯧꯖꯤꯛꯀꯥꯟꯁꯦ ꯅꯪꯗꯤ ꯀꯔꯥꯏ ꯀꯥꯏ ꯆꯠꯅꯤꯡꯒꯦ ꯍꯧꯖꯤꯛꯀꯥꯟꯁꯦ
ꯑꯥ ꯍꯣꯏ ꯂꯣꯛꯇꯥꯛꯀꯨꯝꯕ ꯆꯠꯄ ꯌꯥꯏ ꯑꯩꯗꯤꯅꯦ ꯂꯣꯛꯇꯥꯛꯇ ꯍꯤꯡ ꯂꯦꯛꯄꯒꯤ ꯊꯕꯛꯇꯣ ꯌꯥꯝ ꯆꯠ ꯆꯠꯅꯤꯡꯕꯅꯦ ꯑꯗꯣ ꯈꯪꯗꯦ ꯑꯗꯨꯝ ꯑꯃꯅ ꯑꯃꯨꯛ ꯁꯪ ꯑꯃꯅ ꯑꯃꯨꯛ ꯁꯪꯗ ꯇꯧꯅꯔꯤꯀꯥꯟꯗ ꯑꯗꯨꯝ ꯇꯣꯛꯇꯣꯔꯤꯕ꯭ꯔꯥ ꯀꯩꯅꯣꯝ ꯇꯧꯗꯣꯔꯥ ꯆꯠꯄꯗꯤ ꯌꯥꯝ ꯆꯠꯅꯤꯡꯉꯦ ꯂꯣꯛꯇꯥꯛꯁꯦ ꯍꯥꯏꯕꯗꯤ ꯆꯠꯂꯒ ꯐꯠ ꯍꯜꯂꯛꯄꯗꯨ ꯅꯠꯇꯕ ꯆꯠꯂꯒ ꯐꯠ ꯍꯜꯂꯛꯄ ꯑꯗꯨꯗꯤ ꯀꯌꯥꯅꯣꯝ ꯆꯠꯂꯦꯕꯀꯣ ꯑꯗꯨꯝ ꯕꯣꯠ ꯇꯣꯡꯉ ꯈꯣꯠꯂꯒ ꯑꯗꯨꯒ ꯍꯧꯖꯤꯛ ꯄꯥꯝꯃꯤꯁꯤꯅ ꯑꯥꯗ ꯑꯥ ꯍꯤꯡꯂꯦꯛꯑꯒ ꯑꯩꯈꯣꯏ ꯃꯌꯥꯝ ꯄꯨꯜꯂꯒ ꯂꯩꯕꯗꯣ ꯑꯗꯨꯃꯥꯏꯅ ꯄꯥꯝꯃꯦꯕ ꯑꯩꯒꯤ ꯑꯣꯏꯅꯗꯤꯀꯣ ꯑꯗꯣ ꯈꯪꯗꯦ ꯍꯧꯗꯣꯛꯄꯁꯦ ꯍꯧꯗꯣꯛꯄ ꯃꯤꯁꯦ ꯑꯃ ꯗꯔꯀꯥꯔ ꯂꯩꯇꯥ ꯇꯥꯏꯗ ꯇꯧꯔꯦ ꯑꯗꯣ ꯐ ꯑꯃꯅ ꯍꯧꯗꯣꯛꯎꯔꯒ ꯑꯃꯨꯛ ꯑꯃꯒꯤ ꯑꯃꯨꯛ ꯁꯪꯗ ꯑꯃꯒꯤ ꯑꯃꯨꯛ ꯁꯪꯗ ꯁꯨꯝ ꯇꯧꯅꯔꯀꯥꯟꯗꯗꯤ ꯑꯗꯨꯝ ꯇꯥꯗꯧꯗꯤ ꯃꯥꯟꯗꯦ ꯃꯥꯟꯗꯦ ꯑꯗꯨꯝ ꯍꯧꯖꯤꯛꯁꯨꯀꯣ ꯆꯠꯅꯤꯡꯉꯦ ꯍꯥꯏꯕꯒꯤ ꯋꯥ ꯈꯛꯇꯅꯦ ꯑꯗꯣ ꯅꯪꯗꯤ ꯆꯠꯄ ꯈꯛꯇ ꯄꯥꯝꯕ꯭ꯔꯣ ꯅꯠꯇ ꯅꯠꯇ꯭ꯔꯒ ꯑꯍꯤꯡ ꯅꯨꯡ ꯂꯦꯛꯞꯄ ꯈꯣꯠꯄꯗꫭ ꯄꯥꯝꯗꯕ꯭ꯔꯣ ꯀꯃꯥꯏꯅ ꯇꯧꯒꯦ
ꯄꯥꯝꯃꯦ ꯑꯩꯁꯨ ꯑꯗꯨꯝ ꯆꯠꯄꯗꯨꯗꯤ ꯍꯥꯏꯗꯤ ꯅꯨꯡꯊꯤꯗ ꯆꯠꯂꯒ ꯑꯗꯨꯝ ꯍꯜꯂꯛꯄꯗꯨꯗꯤ ꯑꯗꯨꯝ ꯑꯩꯈꯣꯏꯁꯨ ꯑꯗꯨꯝ ꯇꯣꯏꯗꯅꯀꯣ ꯑꯩꯈꯣꯏ ꯅꯣꯏ ꯑꯗꯨꯝ ꯆꯠꯃꯤꯟꯅꯩ ꯉꯥꯛꯇꯅꯤ ꯑꯗꯨꯒ ꯀꯩꯅꯣ ꯇꯧꯋꯦ ꯌꯥꯗꯕ ꯑꯗꯤ ꯂꯩꯌꯦ ꯅꯣꯏ ꯇ‌ꯦꯅꯤꯛꯀꯤ ꯃꯄꯨꯗꯣ ꯑꯗꫭ ꯍꯧꯖꯤꯜꯂꯣ ꯑꯗꯨ ꯈꯪꯗꯦꯅꯦ ꯃꯣꯏꯗꯤ ꯃꯆꯥ ꯃꯁꯨ ꯂꯩꯔ ꯂꯩꯔꯕꯅꯤꯅ ꯑꯃꯨꯛ ꯑꯍꯤꯡ ꯌꯦꯛꯄꯗꯣ ꯅꯨꯡꯉꯥꯏꯗꯧ ꯃꯥꯟꯗꯦꯕꯀꯣ ꯍꯥꯏꯗꯤ ꯁꯨꯝ ꯑꯩꯈꯣꯏꯅ ꯑꯃꯨꯛ ꯍꯥꯏꯗꯤ ꯅꯨꯄꯤ ꯀꯩꯀꯩ ꯊꯤꯗ꯭ꯔꯤꯕꯅꯤꯅ ꯑꯗꯨꯝ ꯍꯥꯏꯗꯤ ꯑ ꯆꯠꯂꯨꯀꯥꯟꯗ ꯍꯥꯏꯗꯤ ꯐ꯭ꯔꯤ ꯑꯣꯏꯗꯅ ꯈꯤꯇꯪ ꯑꯗꯩ ꯃꯣꯏ ꯑꯉꯥꯡ ꯌꯥꯎꯔꯝꯃꯤꯅ ꯑꯃꯨꯛ ꯌꯦꯡꯉꯥ ꯌꯦꯡꯉ ꯇꯧꯕꯅ ꯈꯔꯗꯤ ꯅꯨꯡꯉꯥꯏꯇꯕꯅꯦꯕꯀꯣ ꯑꯗꯨꯃꯥꯥꯏ ꯑꯇ ꯑꯗꯣ ꯃꯃꯥꯡ ꯑꯩꯈꯣꯏꯅ ꯆꯠꯂꯨꯕꯗꯣ ꯑꯩꯁꯨ ꯑꯃꯨꯛꯇꯪꯗꯤ ꯆꯠꯂꯨꯔꯦꯗꯅꯀꯣ ꯑꯗꯣ ꯅꯨꯡꯗꯤ ꯌꯥꯝ ꯅꯨꯡꯉꯥꯏꯌꯦ ꯍꯧꯖꯤꯛꯀꯥꯟꯁ‌ꯦꯀꯣ ꯁꯨꯃꯥꯏꯅ ꯇꯧꯋꯦ ꯀꯩꯅꯣꯒꯤ ꯁꯦꯟꯗ꯭ꯔꯥꯒꯤ ꯃꯩꯉꯥꯟꯁꯦ ꯑꯁꯤꯗꯅꯦ ꯁꯨꯃꯥꯏꯅ ꯁꯦꯟꯗ꯭ꯔꯥꯛ ꯈꯔ ꯅꯛꯅꯔꯒꯗꯤꯀꯣ ꯑꯩꯅ ꯍꯥꯏꯁꯤꯅ ꯁꯦꯟꯗ꯭ꯔꯥ ꯈꯤꯇꯪ ꯅꯛꯅꯔꯒꯗꯤꯅꯦ ꯁꯦꯟꯗ꯭ꯔꯥ ꯃꯩ ꯉꯜꯁꯦ ꯌꯥꯝ ꯐꯖꯕꯅꯦꯕ ꯑꯗꯒꯤ ꯅꯨꯡꯁꯤꯠꯀꯥꯁꯦ ꯎꯔꯨ ꯎꯔꯨ ꯁꯤꯠꯂꯒꯅꯦ ꯅꯨꯃꯤꯗꯥꯡꯁꯗ ꯑꯗꯒꯤ ꯏꯁꯩ ꯏꯁꯩꯒ ꯈꯤꯇꯪ ꯇꯥꯔꯒ ꯊꯥꯔꯒ ꯅꯥꯀꯟꯗ ꯏꯁꯄꯤꯀꯔ ꯃꯆꯥ ꯑꯃ ꯊꯥꯔꯒ ꯊꯥꯔꯒ ꯌꯥꯝ ꯍꯥꯏꯗꯤ ꯍꯥꯏꯗꯤ ꯑꯦꯟꯖꯣꯏ ꯌꯥꯝ ꯇꯧꯕ ꯅꯨꯡꯉꯥꯏꯕ ꯃꯇꯝꯗꯣ ꯑꯣꯏꯕꯅꯦ ꯍꯧꯖꯤꯛꯁꯦꯀ ꯅꯣꯡꯁꯨ ꯍꯥꯏꯗꯤ ꯃꯪꯂꯤ ꯃꯪꯂꯤ ꯇꯧꯔꯤ ꯑꯗꯨꯒ ꯁꯨꯃꯥꯏꯅ ꯇꯧꯕꯁꯦ ꯑꯗꯨ ꯅꯣꯏꯁꯨ ꯌꯥꯝ ꯑꯦꯛꯁꯄꯤꯔꯤꯌꯦꯟꯁ ꯇꯧꯍꯟꯅꯤꯡꯕ ꯍꯥꯏꯇꯥꯔꯦꯀꯣ ꯆ ꯆꯥꯛ ꯆ ꯆꯥꯛꯀ ꯐꯖꯅ ꯊꯣꯡꯉꯅꯤ ꯑꯥꯗ ꯑꯗꯨꯒ ꯊꯣꯡꯉꯒ ꯑꯗꯨ ꯆꯥꯕ ꯂꯣꯏꯔꯒ ꯉꯥꯏꯍꯥꯛꯇꯪ ꯕꯦꯔꯦꯟꯗꯥ ꯑꯣꯏꯅ ꯂꯩꯕꯗꯨꯗ ꯉꯍꯥꯛꯇꯪ ꯂꯥꯏ ꯐꯝꯃꯤꯟꯅꯕꯗꯣꯀꯣ ꯍ ꯋꯥꯡ ꯅꯨꯡꯉꯥꯏꯕꯅꯦ ꯍꯥꯏꯕ ꯑꯗꯨ
ꯍꯣꯏ ꯑꯗꯨꯅꯦ ꯃꯤꯁꯦ ꯀꯩꯅꯣ ꯇꯧꯗꯦꯗ ꯑꯩꯈꯣꯏꯒꯤ ꯃꯄꯨꯗꯨꯗꯤ ꯀꯩꯁꯨ ꯌꯥꯔꯛꯑꯔꯣꯏ ꯌꯥꯔꯛꯑꯣꯣꯏ ꯍꯥꯏꯕꯗꯨꯅꯦ ꯑꯗꯨꯝ ꯑꯩꯈꯣꯏꯅ ꯍꯣꯏ ꯆꯠꯂꯒ ꯑꯗꯨꯗꯨ ꯇꯧꯕꯤꯌꯣ ꯈꯣꯠꯠꯇꯣ ꯍꯥꯏꯕ ꯑꯗꯨꯣꯏꯕꯨꯗꯤ ꯑꯗꯨꯝ ꯍꯥꯏꯕꯗꯤ ꯃꯣꯏꯗꯨꯗꯒꯤꯗꯤ ꯌꯥꯝ ꯛꯊꯤꯟꯅꯩꯑꯦꯕꯀꯣ ꯑꯩꯈꯣꯏ ꯅꯣꯡꯃ ꯆꯠꯂꯦꯕꯀꯣ ꯃꯣꯏꯔꯣꯝꯗꯒꯤ ꯁꯥꯏꯀꯜ ꯊꯧꯔꯒ ꯆꯠꯄ ꯑꯃ ꯌꯥꯎꯈ꯭ꯔꯦꯕꯀꯣ ꯑꯗꯨꯗꯗꯤ ꯑꯩꯈꯣꯏꯅ ꯑꯁꯣꯝꯗꯒ ꯀꯣꯏꯔ ꯈꯣꯠꯂꯒ ꯆꯠꯂꯨꯕꯒꯤ ꯃꯊꯧ ꯁꯨꯡꯁꯇꯥ ꯇꯥꯗꯦꯕꯀꯣ ꯑꯩꯈꯣꯏ ꯁꯤꯗꯒꯤ ꯃꯣꯏꯗꯨꯗ ꯐꯥꯎꯔꯒꯅꯦ ꯑꯗꯨꯛꯀꯤ ꯃꯇꯤꯛ ꯅꯛꯈ꯭ꯔꯦ ꯑꯗꯨ ꯍꯥꯏꯔꯤꯕ ꯃꯐꯝꯁꯤꯁꯨꯅꯦ ꯑꯩꯈꯣꯏꯒꯤ ꯃꯤ ꯂꯦꯛꯐꯝ ꯂꯩꯕ ꯃꯐꯝꯅꯦꯕ ꯑꯁꯣꯝꯗꯒꯤꯩ ꯀꯣꯏꯔꯒ ꯂꯥꯛꯇꯣꯏꯁꯤꯁꯨ ꯍꯧꯖꯤꯛꯀꯤ ꯃꯐꯝꯁꯦ ꯇꯥꯟꯅꯕ ꯂꯥꯛꯇꯣꯏꯅꯦꯕ ꯏꯁꯄꯣꯔꯠꯄꯨꯗꯤ ꯑꯃꯗꯨ ꯈꯛꯇꯪ ꯅꯠꯇꯦꯀꯣ ꯃꯌꯥꯝ ꯂꯩꯀꯣ ꯑꯗꯨ ꯑꯣꯏꯔꯒꯁꯨ ꯍꯧꯖꯤꯛꯀꯤ ꯃꯐꯝꯁꯤꯁꯨ ꯑꯗꯨꯝ ꯃꯌꯥꯝꯅ ꯄꯥꯝꯅ ꯂꯦꯞꯅ ꯕ ꯃꯐꯝ ꯍꯥꯏꯗꯣ ꯑꯣꯏꯌꯦꯕꯀꯣ ꯑꯗꯨ ꯌꯥꯝ ꯅꯛꯄ ꯂꯩꯔꯝꯕ ꯍꯥꯏꯇꯥꯔꯦꯀꯣ ꯑꯗꯨꯅ ꯃꯥ ꯑꯗꯨꯝ ꯋꯥꯔꯤꯁꯨ ꯂꯤꯔꯛꯑꯦ ꯅꯣꯏ ꯀꯩꯒꯨꯝꯕ ꯂꯥꯛꯅꯤꯡꯉꯒꯗꯤ ꯑꯩꯈꯣꯏꯗ ꯒꯥꯔꯤ ꯑꯗꯨꯝ ꯊꯝꯂꯝꯝꯃꯣ ꯑꯗꯨꯒ ꯁꯤꯗꯒꯤ ꯑꯗꯨꯝ ꯀꯩꯅꯣ ꯇꯧꯔꯣ ꯆꯠꯂꯣ ꯁꯤꯗ ꯂꯩꯔꯣ ꯈꯣꯠꯂꯣ ꯑꯗꯨꯝ ꯍꯥꯏꯔꯛꯄꯅꯦꯕ ꯁꯤꯗ ꯑꯗꯨꯝ ꯂꯦꯛꯄ ꯌꯥꯕꯅꯦ ꯊꯣꯡꯕ ꯊꯥꯛꯄ ꯅꯣꯏꯅ ꯂꯣꯏꯅ ꯇꯧꯖꯒꯦꯁꯨ ꯌꯥꯔꯦ ꯃꯣꯏꯅ ꯀꯣꯜꯜꯂꯤ ꯀꯩꯀꯥ ꯂꯣꯏ ꯄꯤꯕ ꯈꯣꯠ ꯈꯣꯠꯄ ꯑꯗꯨꯝ ꯆꯥꯎꯔꯥꯛ ꯑꯃ ꯁꯝꯂꯞꯅ ꯍꯥꯏꯔꯛꯑꯦ ꯍꯥꯏꯕ ꯇꯥꯔꯦꯀꯣ ꯑꯗꯨꯃꯥꯏꯅꯁꯨ ꯍꯥꯏꯔꯛꯈꯤꯕꯗꯨꯗꯒꯤꯠ ꯒꯤ ꯂꯦꯛꯄꯒꯤꯗꯤ ꯀꯩꯁꯨ ꯋꯥꯅꯤꯡꯉꯥꯏꯗꯤ ꯂꯩꯔꯣꯏꯕꯀꯣ ꯍꯥꯏꯕꯗꯤ ꯑꯗꯨꯝ ꯃꯤꯁꯨ ꯅꯛꯅ ꯂꯩꯔꯕ ꯕꯅꯤꯅ ꯑꯗꯨ ꯇꯧꯕꯇꯕꯨ ꯑꯗ ꯂꯦꯛꯎꯗꯣꯔꯤꯕ ꯃꯤꯁꯦ ꯍꯧꯖꯤꯛ ꯍꯧꯖꯤꯛꯀꯤ ꯑꯣꯏꯅ ꯃꯤꯁꯦ ꯑꯍꯨꯝꯗꯒꯤ ꯍꯦꯟꯅ ꯀꯩꯁꯨ ꯍꯦꯟꯅ ꯂꯩꯗꯧ ꯃꯥꯟꯗꯦꯕꯀꯣ ꯑꯇꯣꯞꯄ ꯑꯇꯣꯞꯄꯁꯦ ꯑꯗꯨꯅ ꯑꯗꯨꯝ ꯑꯍꯨꯝ ꯈꯛꯇ ꯍꯥꯏꯒꯗꯤ ꯑꯃꯨꯛ ꯈꯤꯇꯪ ꯅꯨꯡꯉꯥꯏꯕꯗꯨ ꯋꯥꯠꯂꯤꯗꯅꯨꯀꯣ ꯂꯝꯍꯥꯡꯗꯣ ꯃꯥꯡꯖꯜ ꯆꯠꯂꯀꯥꯟꯗꯗꯤ ꯃꯤꯗꯣ ꯑꯩꯈꯣꯏ ꯈꯤꯇꯪ ꯄꯨꯜꯂꯒ ꯌꯥꯝꯃꯒꯗꯤꯀꯣ ꯃꯔꯤ ꯃꯉꯥꯗꯁꯨ ꯁꯨꯔꯒꯗꯤ ꯈꯤꯇꯪ ꯐꯩꯗꯅꯀꯣ ꯑꯗꯨꯃꯥꯏꯅ ꯇꯧꯋꯦ ꯑꯗꯨꯒ ꯃꯐꯝ ꯒꯤ ꯑꯗꯒꯤ ꯍꯥꯏꯕꯗꯤ ꯕꯨꯛ ꯇꯧꯕ ꯈꯣꯠꯄꯒꯤ ꯑꯋꯥꯕ ꯆꯠꯊꯣꯛ ꯆꯠꯁꯤꯟ ꯇꯧꯕꯒꯤ ꯋꯥꯠꯄ ꯑꯩ ꯉꯁꯤ ꯀꯩꯅꯣꯝꯃ ꯀꯥꯎꯔꯝꯃꯦ ꯍꯥꯏꯕꯒꯤ ꯋꯥꯕ ꯈꯣꯠꯄ ꯑꯗꯨꯝꯕꯗꯤ ꯀꯩꯝ ꯂꯩꯔꯔꯣꯏ ꯍꯥꯏꯕꯗꯤ ꯑꯅꯛꯄꯗ ꯃꯤ ꯈꯪꯅꯕ ꯇꯨ ꯂꯩꯔꯦ ꯑꯗꯨꯒ ꯃꯣꯏꯗꯨꯗꯩꯁꯨ ꯌꯥꯝ ꯅꯛꯑꯦ ꯑꯩꯈꯣꯏ ꯁꯤꯗꯩꯁꯨ ꯌꯥꯝ ꯅꯛꯑꯦ ꯑꯩꯈꯣꯏꯅ ꯑꯁꯣꯝꯗ ꯀꯣꯏꯔꯒ ꯆꯠꯄꯩ ꯃꯊꯧꯁꯨꯗꯣ ꯑꯗꯥꯗ ꯀꯣ ꯑꯩꯈꯣꯏꯔꯣꯝꯒꯤ ꯑꯣꯏꯅꯗꯤ ꯑꯗꯨꯅ ꯑꯗꯨꯒꯤꯗꯤ ꯌꯥꯝ ꯇꯥꯟ ꯆꯥꯗꯣꯅꯦ ꯑꯗꯨꯒ ꯍꯣꯏ ꯅꯪꯅ ꯍꯥꯏꯔꯤꯕ ꯃꯑꯣꯡꯗꯣ ꯌꯥꯝ ꯅꯨꯡꯉꯥꯏꯗꯧ ꯃꯥꯜꯂꯦ ꯍꯥꯏꯕꯗꯤ ꯋꯥꯔꯤ ꯈꯛꯇꯪ ꯇꯥꯕꯗꯨꯗꯁꯨ ꯑꯗꯨꯝ ꯅꯨꯡꯉꯥꯏꯗꯧ ꯃꯥꯟꯕꯗꯀꯣ ꯏꯁꯤꯡ ꯍꯥꯏꯕ ꯏꯁꯤꯡꯁ ꯀꯩ ꯍꯥꯏꯅꯤ ꯃꯥꯒꯤ ꯃꯥꯒꯤ ꯑꯅꯧꯕ ꯃꯍꯥꯎ ꯑꯃ ꯑꯗꯨꯝ ꯂꯩꯖꯩ ꯖꯕꯅꯦꯕꯀꯣ ꯑꯩꯈꯣꯏꯅ ꯑꯗꯨꯝ ꯏꯁꯤꯡꯁꯦ ꯎꯕ ꯃꯇꯝꯗ ꯏꯁꯥꯗ ꯅꯨꯡꯉꯥꯏ ꯋꯥꯞ ꯑꯗꯒꯤ ꯈꯪꯗꯦ ꯃꯍꯥꯎꯁꯦ ꯑꯗꯨꯝ ꯇꯣꯉꯥꯟꯕꯅꯦ ꯍꯥꯏꯕ ꯇꯥꯔꯦꯀꯣ ꯃꯒꯨꯟ ꯑꯃ ꯑꯗꯨꯝ ꯄꯤꯕꯅꯦꯕꯀꯣ ꯏꯁꯤꯡꯒꯨꯝꯕꯗ ꯆꯠꯄꯒꯤ ꯀꯩꯅꯣꯁꯦ ꯑꯗꯨꯅ ꯅꯪꯅ ꯍꯥꯏꯔꯤꯗꯣ ꯑꯁꯦꯡꯕ ꯁꯨꯝ ꯏꯁꯥꯗ ꯕꯥꯞꯇ ꯁꯥꯒꯠꯄ ꯃꯇꯝꯗ ꯑꯗꯨꯛꯀꯤ ꯃꯇꯤꯛ ꯅꯨꯡꯉꯥꯏꯇꯧ ꯃꯥꯟꯕꯀꯣ ꯑꯗꯣ ꯑꯗꯨꯃꯥꯏꯅ ꯇꯧꯋꯦ ꯑꯗꯣ ꯈꯪꯗꯦ
ꯑꯗꯨ ꯀꯥꯏꯁꯨ ꯆꯠꯇ꯭ꯔꯤꯌꯦ ꯅꯣꯏꯅ ꯁꯦꯃꯥꯏꯖꯤꯡ ꯂꯣꯝꯗꯒꯤ ꯆꯠꯂꯒ ꯏꯅꯃꯥꯟꯅ ꯕꯔꯣꯝ ꯅꯃꯥꯟꯅꯕꯩꯔꯣꯝꯗ ꯆꯠꯂꯒ ꯆꯠꯄ ꯍꯥꯏꯗꯨꯒ ꯅꯪꯛꯇꯤ ꯅꯥꯡꯉꯪꯒꯅꯤ ꯀꯣ ꯃꯣꯏꯗꯤ ꯑꯗꯨꯗꯣ ꯄꯥꯠ ꯉꯅꯥꯇꯟꯗꯨꯅ ꯁꯝꯅꯔꯃꯤꯅ ꯑꯗꯨ ꯆꯠꯄ ꯍꯥꯏꯗꯤ ꯑꯩꯁꯨ ꯍꯤ ꯇꯣꯡꯕꯁꯤ ꯀꯣ ꯍꯥꯏꯖꯕꯅꯤ ꯏꯁꯤꯡ ꯁꯥꯏꯕ ꯕꯣꯠ ꯇꯣꯡꯈ꯭ꯔꯒꯗꯤ ꯐꯩꯑꯕꯀꯣ ꯑꯗꯨꯒ ꯍꯤꯒ ꯒꯨꯝꯕ ꯇꯣꯡꯕꯁꯦ ꯑꯩꯗꯤ ꯌꯥꯝ ꯀꯤꯖꯩꯌꯦꯕꯖꯥꯅ ꯍꯤꯒ ꯅꯣꯃ ꯀꯥꯟꯗꯀꯣ ꯅꯨꯡꯁꯤꯠꯀ ꯂꯥꯛꯇ꯭ꯔꯒꯗꯤ ꯐꯩ ꯅꯨꯡꯁꯤꯠ ꯁꯤꯛꯀ ꯂꯥꯛꯄꯁꯦ ꯑꯁ ꯑꯩ ꯅꯣꯡꯃ ꯏꯃꯥꯟꯅꯕꯒꯤ
ꯅꯐꯥꯡꯒꯤꯗ ꯍꯤ ꯃꯣꯏ ꯍꯤ ꯂꯩꯔꯅ ꯍꯤ ꯇꯣꯡꯈ꯭ꯔꯦ ꯑꯗꯣ ꯏꯁꯥꯥꯁꯦ ꯀꯩ ꯍꯥꯏꯅꯤ ꯂꯨꯞꯊꯈꯤꯗꯣꯏꯕꯨꯣ ꯁꯨꯝ ꯈꯟꯕꯗꯣ ꯍꯥꯇꯅ ꯃꯈꯥꯁꯤꯕꯨ ꯀꯌꯥꯝ ꯂꯨꯔꯝꯗꯣꯏꯅꯣ ꯑꯗꯨꯒꯨꯝꯕ ꯋꯥꯈꯜꯁꯤꯗ ꯈꯟꯕꯗꯀꯣ ꯍꯥꯏꯕ ꯅꯨꯡꯇꯤꯁꯦ ꯏꯁꯥꯁꯦ ꯂꯦꯡꯉꯝꯗ꯭ꯔꯦꯕꯀꯣ ꯑꯗꯨ ꯍꯤꯗ ꯊꯛꯊꯛ ꯊꯛꯊ ꯃꯤꯒ ꯂꯩ ꯑꯩꯅ ꯏꯃꯥꯟꯅꯕꯅ ꯀꯛꯏꯅꯣ ꯅꯪꯗꯗꯤ ꯅꯪ ꯏꯔꯣꯏꯕꯁꯨ ꯍꯩꯔꯒ ꯅꯪ ꯀꯩꯗꯧꯕꯩꯅꯣ ꯑꯗꯨꯃꯥꯏ ꯀꯤꯗ ꯇꯧꯕꯣ ꯍꯤꯗꯨꯣ ꯈꯪꯗꯦ ꯍꯤꯁꯨ ꯌꯥꯝ ꯀꯤꯕ ꯍꯥꯏꯇꯥꯔꯦ ꯍꯤꯗꯒ ꯃꯤꯅ ꯊꯧꯔꯒ ꯆꯠꯅꯩꯁꯦꯀꯣ ꯑꯗꯨꯝ ꯑꯗꯨꯒ ꯀꯩꯅꯣꯗꯤ ꯑ ꯃꯣꯇꯣꯔ ꯕꯣꯠ ꯀꯨꯝꯕꯗꯤ ꯀꯤꯗꯦ ꯑꯗꯨꯒꯨꯝꯕꯗꯤ ꯏꯁꯤꯡ ꯁꯥꯟꯅꯅꯤꯡꯉꯦ ꯍꯥꯏꯇꯥꯔꯦ ꯑꯗꯣ ꯅꯣꯏꯗꯨꯗ ꯅꯪ ꯍꯧꯖꯤꯛꯀꯤꯗꯨꯗꯩ ꯁꯦꯛꯃꯥꯏꯒꯤꯗꯨꯗꯒꯤ ꯅꯛꯄ ꯑꯣꯏꯇꯥꯔꯒꯗꯤꯀꯣ ꯑꯗꯨꯑꯣꯏꯗꯤ ꯆꯥꯛ ꯆꯥꯛꯇꯣ ꯑꯗꯨꯝ ꯄꯨꯔꯒ ꯑꯗꯨ ꯆꯠꯄ ꯌꯥꯅꯤꯅ ꯑꯗꯨꯗꯒꯤ ꯆꯠꯂꯒ ꯑꯗꯨꯝ ꯌꯦꯟ ꯀꯩꯀꯩ ꯊꯣꯡꯕ ꯑꯣꯏꯒꯦꯔꯥ ꯀꯩ ꯑꯣꯏꯒꯦꯔꯥ ꯑꯗꯨꯝ ꯄꯨꯔꯒ ꯑꯗꯨꯝ ꯆꯠꯄ ꯌꯥꯔꯅꯦꯕ ꯑꯗꯣ ꯑꯩꯈꯣꯏꯅ ꯆꯠꯂꯨꯕ ꯃꯐꯝꯗꯣ ꯑꯗꯨꯒꯤ ꯑꯗꯨꯅꯦ ꯃꯣꯏꯅ ꯑꯌꯥꯝꯕ ꯁꯦꯄ꯭ꯂꯥꯏ ꯂꯣꯏꯅ ꯇꯧꯋꯦ ꯃꯣꯏꯅ ꯑꯗꯨꯝ ꯅꯣꯏꯅ ꯑꯋꯥꯠꯄ ꯃꯈꯩꯗꯣ ꯂꯣꯏꯅ ꯍꯥꯏꯔꯛꯑꯣ ꯑꯩꯈꯣꯏ ꯊꯧꯗꯣꯛꯇꯣꯔꯤ ꯍꯥꯏꯔꯒ ꯊꯧꯗꯣꯛꯑꯔꯅꯤꯀꯣ ꯃꯣꯏꯅ ꯑꯗꯨꯝ ꯅꯨꯃꯤꯗꯥꯡꯒꯤꯗ ꯑꯌꯊ ꯅꯨꯃꯤꯗꯥꯡ ꯋꯥꯏꯔꯝꯒꯤ ꯗꯣ ꯑꯗꯨꯗ ꯊꯣꯛꯎꯔꯅꯤꯗꯅ ꯃꯣꯏꯅ ꯑꯗꯨꯀꯥꯟ ꯆꯥꯛ ꯊꯣꯡꯉꯝꯗꯥꯏ ꯑꯗꯨꯋꯥꯏꯗ ꯂꯥꯛꯑꯅꯦꯕꯀꯣ ꯋꯥ ꯑꯋꯥꯠ ꯑꯄꯥ ꯑꯗꯩ ꯃꯣꯏꯅ ꯍꯤꯗꯥꯛ ꯊꯛꯅꯤꯡꯕꯁꯨ ꯍꯤꯗꯥꯛ ꯍꯤꯗꯥꯛꯁꯨ ꯑꯗꯨꯝ ꯄꯨꯔꯛꯄꯁꯨ ꯌꯥꯎꯋꯦ ꯑꯗꯨ ꯑꯗꯨꯃꯥꯏꯅ ꯇꯧꯋꯦ ꯑꯥ ꯑꯗꯨꯃꯥꯏꯅ
ꯍꯣꯏ ꯍꯤꯒꯤꯗꯣ ꯍꯤꯒꯤ ꯃꯇꯥꯡꯁꯦ ꯑꯩꯈꯣꯏꯅ ꯆꯠꯄꯗꯨꯕꯨꯗꯤ ꯍꯤꯗꯤ ꯅꯠꯇꯦꯕ ꯃꯣꯇꯣꯔ ꯕꯣꯠꯅꯦꯕꯀꯣ ꯅꯪ ꯑꯗꯨꯝ ꯍꯥꯏꯕꯗꯤ ꯑꯩꯈꯣꯏꯅ ꯆꯠꯄꯗꯣ ꯁꯥꯏꯀꯜ ꯅꯣꯡꯃꯩ ꯃꯣꯇꯣꯔ ꯕꯣꯇꯨꯗ ꯍꯥꯞꯄꯒ ꯑꯗꯨꯝ ꯄꯨꯕ ꯌꯥꯏꯕ ꯒꯥꯔꯤ ꯃꯆꯥ ꯄꯨꯒꯦ ꯍꯥꯏꯔꯁꯨ ꯑꯗꯨꯝ ꯌꯥꯏꯑꯕꯀꯣ ꯑꯗꯣ ꯑꯗꯨꯒꯤ ꯄꯩꯁꯥ ꯄꯤꯕꯤꯔꯒ ꯂꯣꯏꯔꯕꯀꯣ ꯑꯗꯣ ꯍꯤ ꯇꯣꯡꯕꯒꯤ ꯃꯇꯥꯡꯗꯣ ꯑꯩꯁꯨ ꯇꯣꯡꯉꯦ ꯑꯃꯨꯛꯇꯪꯗꯤꯀꯣ ꯍꯤꯁꯦ ꯑꯩ ꯑꯗꯨ ꯆꯞ ꯃꯥꯟꯅꯩ ꯑꯩꯁꯨ ꯏꯃꯥꯟꯅꯕ ꯑꯃꯒꯤ ꯐꯥꯔꯝꯗꯅꯦ ꯍꯧꯖꯤꯛꯀꯤ ꯏꯃꯥꯟꯅꯕꯗꯣ ꯃꯣꯏꯒꯤ ꯐꯥꯔꯝꯗꯅꯦꯕꯀꯣ ꯃꯥꯅ ꯊꯧꯕꯅꯦꯕ ꯍꯤꯁꯤꯅ ꯑꯗ ꯍꯤꯁꯦ ꯇꯣꯡꯕ ꯀꯥꯟꯗ ꯉꯁꯥꯏꯒꯤ ꯍꯤꯁꯦ ꯑꯩꯈꯣꯏꯅ ꯁꯨꯝ ꯑꯗꯨꯝ ꯎꯕꯗ ꯌꯥꯝ ꯂꯥꯏꯅ ꯑꯗꯨꯝ ꯍꯥꯏꯕꯗꯤ ꯑꯗꯨꯝ ꯀꯩ ꯍꯥꯏꯅꯤ ꯌꯥꯝ ꯀꯝꯐꯣꯔꯇꯦꯕꯜ ꯑꯣꯏꯔꯝꯗꯧ ꯃꯥꯟꯗ ꯋꯥꯅꯦꯕ ꯑꯍꯩꯕ ꯃꯤꯅꯕꯨ ꯑꯣꯏꯕ ꯋꯥꯅꯦ ꯑꯃꯨꯛꯛꯇꯪ ꯇꯣꯡꯗ꯭ꯔꯤꯕ ꯃꯤꯗꯨꯁꯤꯅꯦ ꯇꯣꯡꯕ ꯀꯥꯟꯁꯤꯗ ꯀꯃꯥꯏꯅ ꯇꯧꯋꯤ ꯍꯥꯏꯒꯥꯟꯗ ꯀꯗ ꯏꯁꯤꯡꯁꯦ ꯑꯩꯈꯣꯏꯅ ꯏꯁꯤꯡꯒꯤ ꯃꯅꯨꯡꯗ ꯑꯣꯏꯅ ꯆꯪꯕꯗꯧꯅ ꯇꯧꯕꯅꯦꯕ ꯏꯁꯥꯁꯦ ꯐꯝꯊꯔꯛꯦ ꯀꯥꯟꯗꯅꯦ ꯑꯩꯒꯤ ꯂꯦꯕꯦꯜꯁꯦ ꯏꯁꯤꯡꯒꯤ ꯂꯦꯕꯦꯜꯁꯦ ꯑꯩꯁꯦ ꯏꯁꯤꯡ ꯃꯅꯨꯡꯗ ꯂꯩ ꯀꯗꯧꯅ ꯇꯧꯕꯅꯦꯕ ꯍꯤꯗꯨ ꯁꯨꯝ ꯍꯥꯏꯗꯤ ꯐꯝꯊꯈꯤꯕꯒꯤ ꯍꯥꯏꯇꯥꯔꯦ ꯃꯤꯒꯤ ꯋꯦꯠꯁꯤꯅꯁꯨꯀꯣ ꯑꯗꯨ ꯏꯁꯤꯡꯕꯨꯗꯤ ꯃꯅꯨꯡꯗ ꯆꯪꯉꯛꯄ ꯅꯠꯇꯕ ꯅꯠꯇ꯭ꯔꯒꯁꯨ ꯅꯪꯁꯦ ꯏꯁꯤꯡ ꯃꯅꯨꯡꯗ ꯂꯩꯕꯗꯧꯅ ꯇꯧꯕꯅꯦꯕ ꯏꯁꯤꯡꯒꯤ ꯂꯦꯕꯦꯜꯁꯦ ꯅꯪꯒꯤ ꯑꯗꯨꯝ ꯁꯤꯅ ꯈꯤꯇꯪꯗꯤ ꯏꯁꯤꯡꯗꯣ ꯆꯪꯉꯛꯇ꯭ꯔꯒꯁꯨ ꯑꯗꯨꯅ ꯅꯣꯝꯕꯁꯤꯅ ꯍꯦꯟꯅ ꯀꯤꯕꯗꯣ ꯑꯣꯏꯕꯅꯦꯕ ꯏꯁꯥꯁꯦꯀꯣ ꯑꯗ ꯑꯩꯁꯨ ꯇꯧ ꯑꯣꯏꯔꯕꯀꯣ ꯏꯔꯣꯏꯕ ꯍꯥꯏꯌꯦ ꯍꯥꯏ ꯑꯣꯏꯒꯦꯥ ꯃꯤ ꯀꯤꯕ ꯍꯥꯏꯕꯁꯦ ꯑꯗꯨꯝ ꯀꯤꯕꯅꯤ ꯏꯁꯤꯡ ꯈꯨꯆꯥꯎꯗꯨꯗꯕꯨ ꯅꯠꯇ꯭ꯔꯥ ꯀꯤꯕ ꯇꯥꯕꯅꯤ ꯑꯗꯨꯝ ꯈꯤꯇꯪꯗꯤ ꯁꯨꯝ ꯇꯣꯏꯅꯁꯨ ꯇꯣꯡꯉꯛꯄ ꯅꯠꯇꯕꯅꯤꯅꯀꯣ ꯑꯗꯩ ꯍꯥꯏꯕꯗꯨꯗ ꯑꯩꯈꯣꯏ ꯋꯥꯈꯜꯗ ꯑꯗꯨꯝꯨꯞ ꯇꯨꯍꯏꯅꯤꯡꯉꯦꯕ ꯃꯥ ꯑꯗꯨꯝ ꯍꯥꯏꯌꯦꯕꯀꯣ ꯀꯩꯝꯇ ꯂꯨꯞꯄꯣꯏ ꯀꯩꯝꯇꯨꯞ ꯑꯩꯈꯣꯏ ꯅꯪꯗ ꯐꯩꯔꯦꯡ ꯇꯨꯔꯦꯡ ꯀꯣꯏꯠꯂꯦꯡ ꯂꯦꯡꯉꯅꯨ ꯐꯝꯐꯝ ꯊꯣꯛꯄ ꯇꯨꯃꯤꯦꯟ ꯐꯝꯉꯒꯅꯀꯣ ꯑꯗ ꯃꯣꯏꯅꯕꯨꯗꯤ ꯑꯗꯨꯝ ꯂꯦꯡꯉ ꯇ ꯃꯣꯏꯗꯤꯌ ꯍꯥꯏꯗꯤꯕꯂꯦꯟꯁ ꯍꯩꯖꯕꯅꯤꯅ ꯀꯩꯁꯨ ꯀꯥꯏꯗꯦꯕ ꯑꯗꯨꯒ ꯑꯩꯈꯣꯏꯅ ꯑꯃꯨꯛ ꯂꯦꯡ ꯈꯣꯠ ꯇꯧꯔꯒꯗꯤ ꯑꯃꯨꯛ ꯍꯥꯏꯕ ꯉꯝꯗꯦꯗꯅꯀꯣ ꯑꯗꯨꯒꯤ ꯑꯗꯨꯃꯥꯏꯅ ꯇꯧ ꯇꯧꯋꯤ ꯑꯗꯨꯒ ꯎꯝ ꯑꯗꯨ ꯄꯥꯝꯃꯦ ꯑꯗꯨꯒ ꯆꯥꯐꯝ ꯊꯛꯐꯝꯒꯤꯗꯨꯗꯤꯅꯦ ꯃꯣꯏꯗꯨꯁꯨ ꯆꯞ ꯃꯥꯟꯅꯅ ꯅꯣꯏꯅ ꯃꯣꯏꯗ ꯄꯨꯂꯞ ꯁꯤꯅ ꯊꯣꯛꯀꯦꯁꯨ ꯌꯥꯔꯦ ꯊꯣꯡꯕ ꯊꯥꯛꯄ ꯅꯠꯇ꯭ꯔꯒ ꯅꯣꯏꯅ ꯄꯨꯜꯂꯞ ꯍꯥꯏꯕꯗꯤ ꯅꯣꯏꯅ ꯄꯨꯖꯔꯛꯑꯒ ꯅꯣꯏꯅ ꯄꯨꯅꯤꯡꯕ ꯅꯣꯏꯅ ꯊꯣꯡꯅꯤꯡꯕꯗꯨ ꯄꯨꯖꯔꯛꯑꯒ ꯃꯣꯏꯗꯒꯤ ꯅꯣꯏꯅ ꯂꯧꯅꯤꯡꯕ ꯀꯣꯟ ꯑꯣꯏꯒꯦꯔꯥ ꯑꯋꯥꯠꯄ ꯄꯣꯠ ꯆꯩ ꯑꯣꯏꯒꯦꯔꯥ ꯅꯠꯇ꯭ꯔꯒ ꯒ꯭ꯌꯥꯁ ꯀꯩꯀ ꯑꯣꯏꯒꯦꯔꯥ ꯑꯗꯨꯃꯥꯏꯅ ꯂꯧꯖꯒꯦꯁꯨ ꯌꯥꯏꯑꯕꯀꯣ ꯑꯗꯨ ꯅꯠꯇ꯭ꯔꯒ ꯃꯣꯏꯗ ꯄꯨꯂꯞ ꯁꯤꯟꯅꯊꯣꯛꯄ ꯍꯥꯏꯇꯥꯔꯦ ꯑꯩꯈꯣꯏꯒꯤ ꯁꯤ ꯊꯣꯡꯕꯤꯔꯝꯃꯣ ꯑꯩꯈꯣꯏ ꯁꯤ ꯆꯥꯅꯤꯡꯉꯦ ꯍꯥꯏꯔꯒ ꯑꯗꯨꯃꯥꯏꯅ ꯁꯤꯟꯅꯊꯣꯛ ꯊꯣꯛꯄ ꯑꯃ ꯑꯗꯨꯁꯨ ꯌꯥꯏꯑꯕꯀꯣ ꯑꯗꯨ ꯐꯦꯁꯤꯂꯤꯇꯤꯗꯤ ꯑꯗꯨꯝ ꯆꯞ ꯃꯥꯟꯅꯔꯝꯒꯗꯕ ꯃꯥꯜꯂꯦ ꯑꯗꯨꯒ ꯃꯣꯏꯗꯨꯗꯒꯤꯁꯨ ꯀꯩꯁꯨ ꯂꯥꯞꯆꯦꯕꯀꯣ ꯀꯣ ꯀꯪꯐꯥꯜꯗꯣ ꯑꯗꯨꯅ ꯑꯗꯨꯝ ꯄꯣꯠ ꯆꯩ ꯑꯋꯥꯠ ꯑꯄꯥ ꯂꯩꯅꯤꯡꯉꯒꯁꯨ ꯑꯗꯨꯝ ꯌꯥꯝ ꯂꯥꯏꯅꯗꯤ ꯐꯪꯅꯦꯕ ꯍꯧꯖꯛꯀꯤꯗꯨꯁꯨꯀꯣ
ꯎꯝ ꯍꯣꯏ ꯑꯩꯅ ꯑꯩꯅ ꯆꯠꯂꯨꯕ ꯃꯐꯝꯗꯣ ꯑꯗꯨ ꯅꯦ ꯃꯅꯨꯡ ꯃꯅꯨꯡꯁꯤ ꯌꯥꯝ ꯅꯥꯜꯂꯦꯕ ꯑꯗꯨꯒꯅꯦ ꯀꯩꯅꯣ ꯇꯧꯋꯦꯕ ꯀꯣꯟꯁꯦ ꯃꯈꯜ ꯁꯨꯅ ꯊꯝꯕ ꯑꯗꯨꯒꯅꯦ ꯍꯥꯏꯗꯤ ꯄ꯭ꯔꯦꯁꯔ ꯀꯨꯀꯔ ꯑꯣꯏꯒꯦꯔ ꯅꯪꯅ ꯀꯔꯤ ꯀꯥꯝꯒꯦ ꯍꯥꯏꯕ꯭ꯔꯥ ꯑꯣꯛ ꯀꯥꯝꯒꯦ ꯍꯥꯏꯕ꯭ꯔꯥ ꯌꯦꯟ ꯇꯧꯒꯦ ꯍꯥꯏꯕ ꯂꯣꯏꯅ ꯁꯨꯅ ꯊꯝꯕ ꯈꯥꯡꯗꯒꯤ ꯑꯗꯒꯤ ꯄ꯭ꯂꯦꯠꯇꯒꯤ ꯃꯁꯥꯁꯦ ꯁꯤꯠꯁꯦ ꯁꯤꯠ ꯅꯥꯟꯅ ꯊꯝꯕ ꯍꯥꯏꯇꯥꯔꯦꯀꯣ ꯃꯤꯅꯁꯨ ꯆꯪꯅꯤꯡꯕ ꯇꯧꯔꯤꯅꯦ ꯃꯣꯏꯒꯤꯕꯨꯗꯤꯀꯣ ꯑꯗꯨꯑꯣꯏꯁꯨ ꯀꯩ ꯍꯥꯏꯅꯤ ꯌꯥꯝ ꯃꯦꯟꯇꯦꯅꯦꯟꯁ ꯇꯧꯕ ꯑꯗꯨꯃꯥꯏꯅ ꯊꯦꯡꯅꯗꯕ ꯍꯥꯏꯇꯥꯔꯦꯀꯣ ꯍꯥꯏꯁꯨ ꯑꯍꯥꯟꯕ ꯑꯣꯏꯕꯒꯤꯀꯣ ꯃꯣꯏꯁꯤꯗ ꯌꯥꯝ ꯐ ꯐꯅ ꯐꯖꯅ ꯊꯝꯃꯦ ꯍꯥꯏꯗꯤ ꯑꯗꯨꯝ ꯍꯥꯏꯗꯤ ꯃꯤ ꯐꯣꯔꯦꯟꯅꯔ ꯀꯥꯡꯒꯅꯒ ꯆꯪꯀꯥꯟꯗ ꯑꯗꯨꯝ ꯀꯩꯁꯨ ꯍꯥꯏꯗꯤ ꯄꯣꯠꯅꯣꯝ ꯅꯣꯞꯇꯕ ꯍꯥꯏꯇꯥꯔꯦꯀꯣ ꯑꯗꯨꯃꯥꯏꯅ ꯑꯣꯏ ꯑꯗꯣ ꯑꯁ ꯅꯨꯡꯉꯥꯏ ꯌꯥꯝꯅ ꯑꯗꯨ ꯅꯣꯏꯒ ꯑꯦꯛꯁꯄꯤꯔꯌꯦꯦꯟꯁ ꯑꯝꯇꯪ ꯇꯧꯔꯗꯤꯀꯣ ꯌꯥꯝ ꯅꯨꯡꯉꯥꯏꯗꯣꯏ ꯅꯨꯃꯤꯗꯥꯡꯃ ꯑꯗꯨꯝ ꯇꯨꯝꯗꯕꯤꯗ ꯑꯗꯨꯝ ꯍꯂꯑ ꯀꯩꯁꯨ ꯀꯩꯁꯨ ꯀꯥꯏꯗꯦ ꯑꯗꯨꯝ ꯋꯥꯔꯤ ꯋꯥꯇꯥꯏ ꯁꯥꯟꯅꯕꯗꯀꯣ
ꯍꯣꯏ ꯑꯗꯨꯒ ꯑꯩꯅ ꯈꯪꯅꯤꯡꯕ ꯑꯃ ꯂꯩꯔꯦꯅꯦ ꯍꯥꯏꯕꯗꯤꯅꯦ ꯍꯧꯖꯤꯛꯀꯤ ꯀꯣꯜꯗꯤ ꯀꯩꯀꯥꯒꯤꯕꯨꯗꯤ ꯆꯥꯐꯝ ꯊꯛꯐꯝꯒꯤꯗꯤ ꯂꯣꯏꯅ ꯒ꯭ꯌꯥꯟ ꯇꯥꯅꯔꯦꯗꯅꯀꯣ ꯑꯗꯨꯗ ꯑꯩꯅ ꯈꯪꯅꯤꯡꯉꯤꯁꯦ ꯃꯣꯏꯒꯤ ꯍꯥꯏꯕꯗꯤ ꯋꯥꯁꯔꯨꯝꯒꯨꯝꯕꯒꯤ ꯀꯩꯅꯣꯁꯦ ꯀꯃꯥꯏꯅ ꯇꯧꯋꯤ ꯑꯗꯨꯒ ꯇꯨꯝꯐꯝ ꯆꯥꯐꯝꯁꯦ ꯁꯤꯁꯨ ꯑꯗꯨꯝ ꯍꯥꯏ ꯅꯅ ꯈꯉꯛ ꯎꯔꯛꯄ ꯍꯥꯏꯕꯗꯤ ꯇꯨꯝꯐꯝ ꯆꯥꯐꯝꯁꯦ ꯁꯤ ꯄꯨꯁꯤꯜꯂꯨ ꯁꯤ ꯄꯨꯕꯅ ꯈꯤꯇꯪ ꯅꯨꯡꯉꯥꯏꯕꯅꯤ ꯍꯥꯏꯕ ꯑꯃ ꯂꯩ ꯑꯗꯨꯃꯥꯏꯅ ꯇꯧꯕ ꯃ ꯇ ꯑꯗꯨꯦꯡꯔ ꯍꯥꯏ ꯍꯥꯏꯕꯤꯕꯨꯅꯦ
ꯇꯨꯝꯐꯝ ꯑꯗꯨ ꯋꯥꯁꯔꯨꯝꯒꯤꯗꯤꯅꯦ ꯌꯥꯝ ꯅꯨꯡꯉꯥꯏ ꯃꯁꯥꯁꯨ ꯌꯥꯝ ꯍꯜꯂꯦ ꯑꯩꯅ ꯂꯩꯔꯛꯄꯗꯣꯀꯣ ꯑꯗꯨꯒꯅꯦ ꯍꯥꯏꯗꯤ ꯃꯈꯥꯗꯅꯦ ꯍꯥꯏꯗꯤ ꯃꯣꯏꯗꯤ ꯇꯁꯦꯡꯅ ꯍꯥꯏꯔꯀꯥꯟꯗ ꯂꯣꯛꯇꯥꯛ ꯑꯣꯏꯕꯅꯤꯅ ꯇꯨꯌꯦꯦꯜꯞꯇ ꯄꯥꯁ ꯇꯧꯈꯤꯗꯣꯏꯅꯤꯅꯀꯣ ꯑꯗꯣ ꯃꯣꯏ ꯑꯗꯨꯃꯥꯏꯅ ꯇꯧꯍꯟꯗꯦꯕ ꯗꯥꯏꯔꯦꯛ ꯊꯥꯗꯣꯛꯇꯦꯕꯀꯣ ꯑꯗꯨꯒ ꯤꯡꯅ ꯃꯈꯥꯁꯨ ꯎꯍꯟꯗꯦ ꯑꯗꯨ ꯐꯖꯅ ꯄꯝ ꯇꯧꯔꯒ ꯑꯗꯨꯃꯥꯏꯅ ꯇꯣꯉꯥꯟꯅ ꯇꯦꯡꯀꯤ ꯆꯠꯂꯒ ꯊꯝꯃꯦꯕ ꯃꯣꯏꯒꯤ ꯑꯗꯨꯝ ꯍꯥꯏꯗꯤ ꯀꯩꯅꯣ ꯇꯧꯕ ꯄꯊꯛ ꯄꯨꯝ ꯊꯥꯍꯜꯂꯒ ꯑꯗꯨꯝ ꯊꯝꯕꯤꯗꯣ ꯊꯝꯕꯗ ꯑꯩꯅꯀꯣ ꯑꯗꯨꯅ ꯊꯣꯏꯅ ꯄ꯭ꯔꯣꯕ꯭ꯂꯦꯝ ꯂꯩꯇꯦꯕ ꯑꯗꯨꯒ ꯋꯥꯁꯔꯨꯝꯁꯦ ꯑꯗꯨꯛꯀꯤ ꯃꯇꯤꯛ ꯅꯥꯜꯂꯦ ꯑꯗꯨꯝ ꯑꯩꯈꯣꯏ ꯁ꯭ꯋꯥꯏ ꯂꯩꯅꯩ ꯌꯨꯝꯗ ꯂꯩꯔꯤꯁꯦ ꯆꯞ ꯃꯅꯦ ꯑꯗꯨꯝ ꯑꯗꯨꯗ ꯑꯗꯨꯃ ꯌꯥꯝ ꯅꯨꯡꯉꯥꯏꯔꯦ ꯑꯗꯨꯒ ꯇꯨꯝꯕꯒꯤꯗꯤ ꯀꯩꯅꯣꯒꯤꯁꯦ ꯐꯃꯨꯡ ꯈꯔꯗꯤꯀꯣ ꯑꯗꯨꯝ ꯍꯥꯏꯗꯤ ꯀꯩꯅꯣꯒꯨꯝꯕ ꯇꯤꯟ ꯁꯨꯝ ꯃꯤꯅ ꯇꯨꯝꯅꯗꯕ ꯖꯒꯥꯗꯤ ꯇꯨꯡꯒꯨꯝꯕ ꯇꯥꯕ ꯌꯥꯎꯗꯅ ꯅꯨꯃꯤꯗꯥꯡ ꯀꯥꯡꯒꯨꯝꯕ ꯑꯗꯒꯤ ꯁꯤꯜꯂꯛꯑꯦꯕꯀꯣ ꯑꯗꯨꯒꯕ ꯑꯗꯨꯝꯕꯗꯤ ꯈꯤꯇꯪꯗꯤ ꯅꯨꯡꯉꯥꯏꯇꯦꯇꯤꯟꯒꯨꯝꯕ ꯈꯔ ꯂꯩ ꯅ ꯂꯣꯛꯇꯥꯛ ꯃꯌꯥ ꯑꯗꯒꯤ ꯐꯨꯝ ꯀꯩꯀꯩ ꯂꯩꯕꯅꯤꯅ ꯑꯗꯨꯝꯕꯩ ꯇꯤꯟ ꯈꯔ ꯄꯥꯏꯁꯤꯟꯕꯗꯨꯕꯨꯗꯤ ꯅꯨꯡꯉꯥꯏꯇꯦ ꯑꯗꯨꯒ ꯑꯇꯩꯗꯤ ꯂꯣꯏ ꯅꯨꯡꯉꯥꯏ ꯍꯥꯏꯇꯥꯔꯦ ꯐꯃꯨꯡ ꯑꯗꯨꯒ ꯍꯥꯏꯗꯤ ꯀꯟꯊꯣꯛꯇꯣ ꯐꯖꯅ ꯀꯟꯊꯣꯛꯑ ꯂꯣꯏꯔꯦꯗꯤ ꯑꯗꯒꯤ ꯅꯦꯠ ꯀꯩꯀꯩ ꯐꯖꯅ ꯀ ꯀꯥꯡꯈꯠꯄꯠ ꯅꯣꯡꯈꯟ ꯐꯖꯅ ꯈꯜꯂꯦ ꯑꯗꯨꯅ ꯑꯗꯨꯝ ꯅꯨꯡꯉꯥꯏꯅꯦ ꯅꯪ ꯅꯪꯅ ꯑꯗꯨꯝ ꯄꯥꯝꯕꯗꯨ ꯑꯣꯏꯅꯅꯦ ꯑꯩꯅ ꯁꯨꯝ ꯑꯩꯅ ꯁꯨꯝ ꯈꯟꯕ
ꯍꯣꯏ ꯍꯣꯏ ꯑꯗꯨꯗꯤ ꯅꯣꯏꯒꯤ ꯍꯨꯏꯗꯣ ꯑꯝꯇ ꯐꯥꯖꯤꯜꯂꯣꯏ ꯌꯥꯝ ꯈꯣꯡꯉꯦꯀꯣ ꯑꯩ ꯊꯝꯃꯒꯦ
ꯎꯝ ꯀꯃ ꯊꯝ